ꯑꯥ
ꯑꯣ ꯐꯔꯦ ꯐꯔꯦ ꯑ ꯅꯪ ꯇꯨꯝ ꯍꯧꯒꯠ
ꯍꯧꯒꯠꯇꯅ
ꯔꯥꯏꯔꯤꯕ
ꯉꯥꯏꯔꯤ
ꯍꯦꯟꯃꯟꯗ꯭ꯔꯣ ꯅꯪꯖꯨ ꯑꯗꯨꯗꯤ
ꯃꯤ ꯉꯔꯥꯡ ꯇꯨꯝ ꯌꯥꯗꯕꯩꯅꯤ
ꯑꯍꯣꯏ ꯉꯔꯥꯡ ꯈꯔ ꯅꯪ ꯑꯗꯨ ꯕꯣꯜꯒꯗꯤ ꯌꯦꯡꯗ꯭ꯔꯦ ꯑꯗꯨꯝ ꯑꯩꯅ ꯉꯔꯥꯡ ꯍꯥꯏꯕꯗꯣ ꯅꯝꯕꯔ ꯇꯦꯟꯒꯤ ꯇꯤꯝꯗꯨꯅ ꯀꯥꯒ꯭ꯔꯦ
ꯑꯣ ꯑꯩ ꯌꯦꯡꯍꯧꯗꯦ ꯅꯪ ꯌꯦꯡꯕ꯭ꯔꯥ
ꯑꯩꯁꯨ ꯌꯦꯡꯗꯦꯕꯀꯣ ꯌꯦꯡꯗꯦ ꯑꯗꯣ ꯃꯣꯏꯗꯣ ꯌꯥꯝ ꯋꯥꯅꯕꯨꯗꯤ ꯀꯥꯕ ꯃꯥꯜꯂꯦ ꯀꯩꯒꯤꯅꯣ ꯍꯥꯏꯔ ꯑꯍꯥꯟꯕꯗ ꯑꯂꯥꯟ ꯑꯗꯨꯒ ꯃꯇꯝꯁꯦ ꯍꯥꯏꯗꯤ ꯍꯦꯟꯅ ꯍꯥꯏꯗꯤ ꯍꯧꯖꯤꯛꯇꯤ ꯗ꯭ꯔꯣ ꯆꯠꯄ ꯌꯥꯗ꯭ꯔꯥ ꯃꯥꯜꯂꯦ
ꯎꯝ
ꯍꯥꯏꯗꯤ ꯅꯝꯗꯅ ꯑꯃꯅ ꯀꯥꯗ ꯌꯥꯗ ꯃꯥꯜꯂꯦꯕꯀꯣ ꯑꯗꯨꯃꯥꯏꯅ ꯃꯠ ꯇꯝꯁꯦ ꯑꯦꯛꯁꯇ꯭ꯔꯥ ꯇꯥꯏꯝ ꯄꯤꯔꯒ ꯁꯥꯟꯅꯕꯖꯤꯗ ꯅꯝꯕꯔ ꯇꯦꯟꯒꯤ ꯇꯤꯝꯖꯤꯅ ꯀꯥꯒ꯭ꯔ ꯃꯥꯜꯂꯦ ꯑꯗꯨꯏ ꯑꯍꯥ ꯍꯥ ꯆꯨꯝꯅꯒꯤ ꯃꯇꯝꯗꯗꯤ ꯉꯝꯗ꯭ꯔꯕ ꯑꯃꯗꯨꯖꯨ ꯍꯩꯔꯦ ꯗꯨꯅ ꯇꯥꯛꯄꯗꯤ ꯑꯗꯣ ꯂꯩꯕꯨꯗꯤ ꯂꯩꯍꯧꯔꯦ ꯍꯧꯖꯤꯛ ꯃꯣꯏ ꯌꯥꯎꯔꯔꯣꯏ ꯁꯥꯟꯅꯕ
ꯎꯝ
ꯅꯨꯡꯉꯥꯏꯇꯦ ꯌꯥꯝꯅ ꯍꯣꯏ ꯍꯥꯏꯗꯤ ꯏꯁ ꯑꯗꯨꯖꯅꯦ ꯀꯩꯅꯣ ꯆꯜꯂꯦ ꯍꯥꯏꯕ ꯃꯣꯏꯖꯨ ꯇꯨ ꯇꯨꯒ ꯂꯣꯏ ꯆꯟꯅꯔꯦ ꯑꯗꯨ ꯂꯥꯁꯇ ꯊ꯭ꯔꯤ ꯇꯨꯗ ꯀꯥꯈꯤꯕꯅꯦꯕꯀꯣ
ꯎꯪ
ꯑꯗꯣ ꯅꯪ ꯐꯃꯨꯡꯗ ꯂꯣꯡꯕ ꯌꯥꯗ꯭ꯔꯣ
ꯍꯧꯒꯠꯂꯦ
ꯍꯧꯒꯠꯂꯒꯦ ꯍꯥꯏꯕ
ꯎꯪ
ꯑꯩꯖꯦ ꯏꯕꯥꯏꯅꯤ ꯉꯥꯏꯍꯥꯛ ꯋꯥꯔꯤ ꯁꯥꯟꯅꯕ ꯂꯣꯏꯔꯀꯥꯟꯗ ꯐꯤ ꯁꯨꯗꯣꯛꯀꯅꯤ ꯉꯁꯤꯗꯤ ꯑꯥꯁ ꯀꯥꯖꯦ ꯑꯩꯒꯤ ꯐꯝꯕꯝ ꯆꯧꯀ꯭ꯔꯤꯖꯦ ꯐꯝꯕꯝ ꯂꯩꯇꯕꯤꯅꯦꯕ ꯅꯪꯕꯣ ꯐꯤ ꯉꯥꯛꯇ
ꯏꯁ ꯅꯪꯖꯨ ꯌꯥꯝꯃꯝꯃꯅꯤ ꯐꯅꯦꯛ
ꯌꯥꯝ ꯌꯥꯝꯃꯦ ꯑꯗꯨꯒꯤꯅꯦ ꯑꯩ ꯍꯧꯖꯤꯛ ꯁꯨꯗꯣꯛꯀꯦ ꯇꯧꯏꯅꯦ ꯐꯤꯖꯦ ꯑꯁꯨꯨꯕꯖꯨ- ꯁꯨꯗꯕꯖꯨ ꯍꯦꯛꯇ ꯄꯩꯁꯜꯂꯦ ꯊꯝꯃꯕ ꯑꯩꯅ
ꯂꯣꯏ ꯇꯣꯠꯁꯟꯅꯥꯔꯕ
ꯂꯣꯏ ꯇꯣꯠꯁꯟꯅꯔꯦ ꯑꯗꯣ ꯍꯧꯖꯤꯛ ꯈꯥꯏꯗꯣꯛꯑꯦ ꯈꯥꯏꯗꯣꯛꯄꯒꯤ ꯊꯕꯛꯇꯤ ꯂꯣꯏꯔꯦ ꯁꯨꯗꯣꯏꯗ ꯉꯥꯏꯔꯦ
ꯎꯪ
ꯀꯥꯗ ꯍꯦꯛꯇ ꯐꯝ ꯐꯝꯅꯅꯦ ꯋꯥꯔꯤ ꯁꯥꯟꯅ ꯁꯥꯟꯅ ꯁꯨꯔꯗꯕꯅꯦ ꯑꯩ
ꯁꯨꯔꯣ ꯑꯗꯨ ꯀꯩꯅꯣꯒꯤ ꯑꯃꯨꯛ ꯍꯥꯡꯉꯦ
ꯀꯩꯅꯣ ꯍꯥꯡꯉꯦ ꯑꯣꯑꯣ ꯄꯣꯂꯥꯡꯈꯣꯛꯇꯣ
ꯎꯝ
ꯑꯣ ꯌꯥꯝ ꯐꯔꯦ ꯑꯥꯁ ꯑꯗꯨꯗ ꯏꯃꯥꯟꯅꯕꯤ ꯑꯃ ꯆꯠꯅꯤꯅ ꯇꯧꯕꯗꯣ ꯀꯩꯅꯣꯗ ꯇꯦꯟꯗ ꯑꯗꯨꯖꯨ ꯆꯠꯈꯤꯗ ꯉꯥꯏꯔꯤꯕꯅꯦ ꯍꯧꯖꯤꯛꯇ
ꯑꯣꯑꯣ
ꯃꯥ ꯉꯁꯥꯏꯈꯩ ꯖꯦꯔꯣꯛꯁ ꯇꯧꯗꯦꯅ ꯀꯤꯗꯅ ꯂꯩꯔꯝꯕꯅꯦꯕ ꯀꯣ ꯑꯗ ꯑꯩꯅ ꯆꯨꯝꯅ ꯍꯥꯏꯗꯤ ꯃꯤ ꯎꯟꯅꯕ ꯁꯥꯔꯒ ꯆꯠꯂꯣ ꯅꯪꯒꯤ ꯆꯦꯖꯦ ꯑꯝꯇ ꯄꯤꯁꯜꯂꯨꯔꯅꯨ ꯃꯅꯨꯡꯗ ꯅꯪ ꯊꯣꯛꯄ ꯑꯗꯨꯝ ꯀꯩ ꯀꯩꯅꯣ ꯇꯧꯔ ꯂꯩꯔꯣ ꯌꯥꯏꯗꯅ ꯑꯗꯨꯝ
ꯌꯥꯏꯌꯦ
ꯑꯗꯨꯒ ꯍꯣꯔꯦꯟ ꯃꯥꯗꯣ ꯌꯥꯒꯤ ꯀꯩꯅꯣꯖꯨ ꯆꯠꯅꯤꯑꯌꯦ ꯗꯥꯛꯇꯔꯗ
ꯎꯪ
ꯑꯗꯧꯗ ꯌꯥꯒꯤ ꯆꯠꯄꯗꯨꯗ ꯖꯦꯔꯣꯛꯁꯨ ꯇꯧꯔꯛꯑꯣ ꯍꯜꯂꯛꯑꯒ ꯆꯦ ꯆꯥꯡꯗꯣ ꯁꯨꯔ ꯄꯤꯔꯣ ꯅꯠꯇ꯭ꯔꯤꯕꯧ ꯍꯣꯔꯦꯟ ꯀꯩꯝ ꯍꯥꯏꯔꯨꯔꯅꯣ ꯑꯗꯨꯝ ꯂꯩꯌꯣ ꯃꯣꯏꯅ ꯈꯪꯕ ꯅꯠꯇꯦꯕ ꯆꯦꯛꯀ ꯇꯧꯕ ꯅꯠꯇꯦꯕ ꯑꯗꯨꯒꯤ ꯑꯩꯅ ꯑꯗꯨꯃꯥꯏꯅ ꯍꯥꯏꯔꯝꯕꯅꯦ
ꯎꯪ
ꯑꯗꯨꯏ ꯃꯥꯖꯨ ꯑꯣꯏ ꯑꯗꯨꯅ ꯐꯔꯦ ꯍꯥꯏꯔ ꯆꯠꯈ꯭ꯔꯦ ꯌꯥꯝ ꯀꯨꯏꯅ ꯉꯥꯏꯔꯝꯕꯅꯦ ꯕ꯭ꯔꯁꯀ ꯇꯧꯗ꯭ꯔꯤꯑꯅ
ꯎꯪ
ꯌꯥꯍꯧ ꯊꯦꯡꯉꯦ ꯅꯪꯖꯨ ꯉꯁꯤꯖꯦ ꯑꯗꯣ ꯑꯍꯥꯎꯕꯤ ꯇꯥꯕ꯭ꯔꯣ- ꯍꯥꯎꯇꯕꯤ ꯇꯥꯕ꯭ꯔꯣ
ꯉꯔꯥꯡꯗꯣ ꯑꯍꯥꯎꯕꯤꯅ ꯊꯣꯡꯕꯅꯦ ꯑꯗꯣ ꯑꯁꯦꯡꯕꯗꯤ ꯍꯥꯎꯇꯕꯤꯅꯦꯕꯀꯣ
ꯑꯥ ꯑꯗꯨꯗꯤ ꯉꯁꯤꯖꯦ ꯍꯥꯎꯇꯕꯤꯗꯤ ꯑꯣꯏꯗꯣꯏ ꯑꯍꯥꯎꯕꯤꯗꯤ ꯑꯣꯏꯗꯣꯏ ꯖꯥꯠꯂꯥ
ꯈꯪꯗꯦ ꯉꯁꯤꯖꯦ ꯑꯍꯥꯎꯕꯤ ꯉꯔꯥꯡ ꯊꯣꯡꯕꯅꯤꯅ ꯉꯁꯤꯖꯨ ꯖꯨꯝ ꯊꯣꯡꯗꯣꯏꯔꯥ
ꯑꯗꯣ ꯈꯪꯗꯦ ꯃꯅꯝꯗꯤ ꯌꯥꯝ ꯅꯨꯡꯁꯤꯍꯧꯋꯦꯕ ꯑꯩꯅ ꯉꯁꯥꯏ ꯆꯤꯟ ꯁꯦꯡꯕꯗ
ꯑꯗꯨꯗꯤ ꯑꯍꯥꯎꯕꯤ ꯑꯣꯏꯔꯝꯕꯖꯨ ꯌꯥꯏ
ꯌꯥꯝ ꯃꯥꯜꯂꯦ ꯃꯥꯟꯕꯗꯤ ꯑꯗꯣ ꯄꯨꯡꯖꯤꯗꯤ ꯃꯥꯒꯤ ꯃꯇꯝꯗꯤ ꯑꯣꯏꯗ꯭ꯔꯦ ꯃꯥꯗꯤ ꯍꯦꯛ ꯍꯦꯛ ꯉꯟꯅꯗꯤ ꯄꯤꯕꯅꯤ
ꯄꯤꯕꯅꯤ ꯃꯥꯗꯤ ꯉꯟꯇꯥꯅ꯫
ꯍꯥꯏꯗꯤ ꯃꯥꯗꯤ ꯄꯨꯡ ꯅꯤꯄꯥꯟꯕꯨ ꯇꯥꯔꯛꯑꯗꯤ ꯑꯗꯨꯝ ꯄꯤꯕꯅꯦꯕ꯫ ꯑꯩ ꯕꯤꯠꯁꯦ ꯈꯪꯇꯦꯛ ꯇꯦꯛꯀꯗꯣꯏꯔ ꯈꯪꯗꯦ꯫
ꯑꯩꯁꯨ ꯉꯁꯥꯏ ꯎꯝ ꯐꯃꯨꯡꯗ ꯍꯤꯞ ꯍꯤꯞꯅ ꯄꯨꯡꯗꯤ ꯌꯦꯡꯉꯝꯕꯅꯤ ꯕꯦꯜ ꯈꯤꯉꯛꯇꯦꯗꯥꯅ ꯈꯥꯜꯂꯝꯃꯤꯅꯦ꯫
ꯑꯣ ꯅꯪꯁꯨ ꯏꯁ ꯍꯧꯒꯠꯄ ꯉꯝꯗ꯭ꯔꯤꯔꯥ ꯑꯗꯨꯒ?
ꯎꯝ ꯉꯝꯗ꯭ꯔꯤꯅꯦ꯫
ꯑꯩꯗꯤ ꯉꯁꯤꯒꯤ ꯈꯣꯡ ꯍꯥꯝꯗ꯭ꯔꯤ꯫
ꯑꯩ ꯊꯋꯥꯏ ꯑꯃꯨꯛ ꯅꯨꯡꯉꯥꯏꯔꯛꯇ꯭ꯔꯦ꯫
ꯎꯝ
ꯍꯣꯔꯦꯟ ꯑꯈꯣꯏ ꯀꯥꯗꯒ ꯂꯥꯛꯑꯣ ꯁꯤꯡꯖꯨ ꯆꯥꯅꯖꯦ꯫
ꯀꯩ ꯁꯤꯡꯖꯨ?
ꯈꯪꯇꯦ ꯁꯨꯝ ꯌꯦꯡꯉꯒ ꯁꯤꯗ ꯂꯩ ꯃꯌꯥꯝꯁꯤꯅ ꯁꯨꯔ ꯆꯥꯖꯦ꯫
ꯍꯣꯏ꯫
ꯑꯆꯥꯄꯣꯠꯇꯤ ꯀꯌꯥ ꯂꯩꯔꯝꯃꯔꯣꯏ ꯑꯈꯣꯏꯁꯦ, ꯑꯋꯣꯏꯕꯀꯣ?
ꯎꯝ ꯂꯩꯏꯔꯝꯃꯔꯣꯏ꯫
ꯂꯣꯏꯅ ꯈꯥꯎꯗ ꯑꯩꯅ ꯑꯣꯏꯔꯝꯅꯤ ꯈꯥꯎꯔꯤꯗꯨꯁꯨ꯫
ꯃꯥꯅꯦ ꯑꯩꯅꯅꯤ꯫
ꯑꯌꯥꯝꯕ ꯑꯩꯅꯅꯤ꯫ ꯑꯩ ꯅꯪ ꯋꯥꯔꯤ ꯁꯥꯟꯅ ꯁꯥꯟꯅꯅ ꯀꯩ ꯂꯩꯒꯦꯕꯨ ꯑꯝꯇ ꯌꯦꯡꯒꯦ ꯆꯥꯕ ꯌꯥꯕ꯫ ꯍꯣꯔꯦꯟꯗꯤꯅꯦ ꯑꯩ ꯀꯣꯏ ꯆꯠꯇꯣꯏꯅꯤꯀꯣ ꯑꯩ ꯅꯨꯄꯥꯒ꯫
ꯀꯥꯏ ꯀꯩ ꯂꯝꯗ?
ꯀꯩ ꯂꯝꯗꯕꯨ ꯀꯩꯅꯣ ꯁ꯭ꯋꯥꯏꯗ ꯑꯗꯨꯝ ꯀꯣꯏꯗꯣꯏꯅꯦ ꯑꯩꯅꯕꯨ ꯀꯥꯏꯗ ꯀꯣꯏꯗꯣꯔꯤꯒꯦ꯫
ꯑꯣ ꯅꯪ ꯀꯥꯡꯗꯤ ꯀꯣꯏꯔꯣꯏꯗ꯭ꯔꯣ?
ꯀꯥꯔꯥꯡꯗ ꯍꯥꯏꯔꯣ?
ꯀꯥꯡ꯫
ꯀꯥꯡ ꯀꯥꯡ ꯀꯤꯍꯣꯡ ꯆꯥꯕ ꯆꯠꯇꯣꯏꯅꯦ꯫
ꯏꯁ꯫
ꯑꯩꯅꯕꯨ ꯆꯠꯇꯦꯔꯣ꯫
ꯎꯝ꯫
ꯇꯧꯔꯤꯁꯦ ꯌꯦꯡꯉꯣ ꯑꯩ ꯑꯩꯁꯦ ꯂꯣꯏꯔꯕꯅꯦ ꯑꯩꯁꯦ꯫ ꯂꯣꯏꯕꯨꯗꯤ ꯂꯣꯏ ꯂꯣꯏꯔꯦ ꯍꯥꯏꯍꯩꯗꯦ ꯂꯣꯏꯔꯦ ꯑꯗꯨ ꯇꯧꯔꯦ꯫
ꯑꯩ ꯋꯥꯈꯜꯁꯦ ꯌꯥꯝꯅꯀꯣ ꯇꯣꯂꯣꯞꯁꯨ ꯐꯪꯗꯦ ꯅꯟꯗꯔꯥ
ꯎꯝ ꯐꯪꯉꯅꯤꯁꯦ ꯀꯦꯝ ꯈꯟꯂꯨꯔꯅꯨ꯫
ꯑꯧ꯫ ꯄꯨꯔꯥ ꯅꯤꯟꯗ꯭ꯔꯥꯅꯤꯅ ꯑꯣꯛꯅꯔꯦ ꯇꯨꯝꯅꯤꯡꯕꯅ ꯇꯨꯝꯅꯤꯡꯕꯅ꯫
ꯑꯗꯣ ꯅꯪꯗꯤ ꯉꯁꯤꯗꯤ ꯀꯩꯀꯩ ꯂꯩꯒꯦ?
ꯑꯩꯁꯦ ꯉꯁꯤꯁꯦ ꯀꯝꯇꯗꯤ ꯂꯩꯇꯦꯕ ꯑꯩꯗꯣ, ꯕꯣꯏ ꯈꯣꯠꯍꯟꯗꯧꯕ ꯑꯃꯗꯤ ꯂꯩ ꯑꯗꯨꯗꯨꯒ, ꯄꯩꯈꯥꯒꯤ ꯂꯥꯏꯔꯤꯛ ꯈꯔꯗꯤ ꯄꯥꯗ ꯌꯥꯔꯣꯏ꯫
ꯆꯠꯇꯣꯏꯔꯣ ꯑꯗꯣ ꯍꯣꯔꯦꯟ?
ꯆꯠ ꯑꯥ ꯆꯠꯀꯦ꯫
ꯑꯣ ꯎꯝ ꯅꯨꯡꯇꯤꯒꯤ ꯅꯨꯡꯁꯥꯗ ꯆꯠ ꯂꯩꯔꯦ ꯅꯪ ꯅꯨꯡꯇꯤꯒꯤ ꯕꯣꯏ ꯈꯣꯠꯅꯕ ꯁꯤꯒꯤ ꯆꯦꯟꯕꯗ
ꯁꯦꯝꯕꯗ ꯃꯗꯨ ꯈꯣꯠꯈ꯭ꯔꯗꯤ ꯑꯩ ꯋꯥꯏ ꯑꯝ ꯁꯪꯉꯅꯤ
ꯑꯧ ꯑꯗꯣ ꯃꯥꯕꯨꯗꯤꯀꯣ ꯃꯥꯗꯤ ꯌꯥꯝ ꯐꯕꯅꯤꯅ ꯅꯪ ꯄꯩꯈꯥ ꯆꯠꯄ ꯅꯨꯃꯤꯠꯇ ꯈꯣꯠꯂꯁꯨ ꯌꯥꯗꯤ ꯌꯥꯅꯤꯌꯦ ꯍꯥꯏꯗꯤ ꯀꯩꯅꯣꯗ ꯑꯇꯣꯞꯄꯁ ꯒꯤ ꯄꯩꯈꯥ ꯇꯧꯔꯤꯀꯟ ꯃꯇꯝꯗꯣ
ꯑꯗꯣ ꯑꯩꯅ ꯃꯥꯁꯤꯃꯨꯛ ꯂꯩꯔꯝꯗ꯭ꯔꯗꯤꯅ ꯑꯃꯨꯛ ꯈꯜꯂꯤꯕ
ꯆꯨꯝꯃꯦ ꯍꯧꯖꯤꯛꯇꯒꯤꯕꯨꯗꯤ ꯇꯌꯥꯔꯤ ꯇꯧꯍꯧꯗꯕ ꯌꯥꯗꯦ ꯀꯩꯒꯤꯅꯣ ꯍꯥꯏꯔꯒ ꯑꯗꯨꯗ ꯈꯣꯠꯂꯤꯅ ꯂꯩꯊꯣꯔꯥ ꯑꯗꯨꯗ ꯃꯥ ꯊꯦꯡꯅꯔꯅꯨꯅꯦ
ꯎꯝ
ꯂꯣꯏꯔꯦꯅꯦ ꯑꯗꯨꯝ ꯑꯈꯣꯏꯗꯤ
ꯎꯝ ꯂꯣꯏꯔꯦ
ꯗꯨꯗꯨꯅ ꯍꯣꯏ ꯅꯪꯅ ꯇꯧꯔꯤꯗꯣ ꯐꯥꯕꯨꯗꯤ ꯐꯩ
ꯎꯝ
ꯐꯤꯁꯦ ꯌꯥꯝꯃꯦ ꯉꯁꯤꯗꯤ ꯑꯉꯧꯕꯋꯣ ꯀꯩꯋꯣ ꯅꯣꯏꯅ ꯅꯍꯥꯟꯃꯨꯛ ꯂꯩꯕ ꯁꯥꯔꯞꯇꯣ ꯑꯗꯨꯁꯨ ꯑꯩ ꯂꯩꯔꯨꯗꯣꯏꯅꯦ ꯍꯟꯗꯛꯇꯤ ꯁꯥꯔꯞ ꯂꯣꯏꯁꯤꯜꯂꯛꯑꯦ ꯂꯩꯕꯨꯗꯤ ꯂꯩꯔꯤ ꯀꯣꯟꯅꯒꯤꯅꯤ ꯑꯗꯣ ꯑꯗꯨꯛ ꯀꫭꯡꯒꯣꯟ ꯊꯣꯛꯑꯦ ꯍꯥꯏꯕꯅꯤꯅ ꯑꯗꯨ ꯂꯩꯔꯒꯦ
ꯌꯥꯝꯅꯁꯨ ꯍꯥꯟꯕꯅꯦ ꯑꯗꯨꯗꯨꯅ ꯀꯨꯏꯅ ꯆꯠꯇꯣꯏꯅꯦ
ꯑꯧ ꯀꯨꯏꯅ ꯆꯠꯇꯣꯏꯅꯦ ꯑꯗꯣ ꯌꯥꯝ ꯂꯩꯁꯟꯕꯒ ꯌꯥꯄꯣꯟꯇꯦ ꯐꯤ ꯃꯨꯛ ꯁꯨꯒꯠꯂ ꯂꯩꯈꯠꯈꯤꯗꯅ
ꯃꯥꯅꯦ ꯑꯗꯣ ꯁꯥꯔꯞ ꯂꯩꯔꯗꯤ ꯐꯤꯁꯦ ꯁꯨꯝ ꯁꯨꯅꯤꯡꯕꯅꯦ
ꯁꯨꯅꯤꯡꯉꯦ ꯁꯥꯔꯞ ꯑꯁ ꯈꯪꯗꯦ ꯐꯤꯁꯦ ꯅꯣꯡꯃ ꯁꯦꯠꯂꯨꯔꯗꯤ ꯍꯦꯛꯇ ꯁꯨꯅꯤꯡꯗ꯭ꯔꯣ
ꯎꯝ ꯁꯨꯅꯤꯡꯉꯦ
ꯀꯩꯒꯤꯅꯣ ꯍꯥꯏꯀꯥꯟꯗꯀꯣ ꯍꯥꯏꯗꯤ ꯎꯐꯨꯟꯁꯦ ꯌꯥꯝ ꯊꯥꯡꯕꯅꯤꯅ ꯎꯐꯨꯟꯗꯨꯏ ꯈꯟꯕꯗ ꯎꯐꯨꯟ ꯄꯛꯈ꯭ꯔꯕꯅꯦꯅ ꯈꯟꯕꯗ
ꯍꯣꯏ
ꯋꯥꯈꯜ ꯂꯩꯇꯥꯐꯝ ꯈꯪꯗꯦ ꯐꯣꯟꯗ ꯁꯨꯝ ꯌꯦꯡꯃꯜꯂꯁꯨꯅꯦ ꯏꯁꯥꯁꯦ ꯀꯩꯅꯣꯝ ꯇꯧꯔ ꯏꯗ
ꯍ ꯍꯨ ꯍꯨ
ꯍꯨꯃꯥꯡꯁꯨ ꯌꯥꯝ ꯁꯧꯗ꯭ꯔꯣ
ꯁꯧꯋꯦ ꯀꯩꯅꯣ ꯅꯣꯡꯉꯥꯟꯕ ꯍꯨꯃꯥꯡ ꯈꯨꯁꯧꯁꯦ ꯀꯩꯅꯣ
ꯅꯪꯁꯨ ꯐꯦꯟ ꯊꯥꯗꯕꯤꯗ ꯇꯨꯝꯕ꯭ꯔꯥ
ꯑꯁ ꯑꯗꯨ ꯊꯥ ꯂꯩꯗ ꯑꯩꯅ ꯍꯧꯖꯤꯡ ꯉꯍꯥꯛꯇꯪ ꯅꯪ ꯊꯣꯡ ꯑ ꯍꯥꯡꯉꫭ ꯍꯥꯏꯕꯗꯨꯗ ꯃꯨꯠꯊꯠ ꯄꯅꯦꯗꫭ ꯑꯗꯣ ꯑꯃꯁꯤꯅ ꯑꯝꯇ ꯊꯥꯔꯣꯑꯣ ꯊꯥꯔꯦ ꯍꯥꯏꯗꯤ ꯑꯗꯨꯝ ꯁꯨꯡꯂꯩ ꯂꯦꯞꯇ꯭ꯔꯦꯕ ꯑꯩꯈꯣꯏꯒꯤꯗꯣ
ꯑꯣ ꯑꯃꯗꯨꯁꯨ ꯂꯩ ꯉꯝꯗꯕꯤꯔ ꯃꯣꯏ ꯑꯥꯅꯕꯨꯗꯤ ꯍꯦꯟꯅ ꯁꯥꯔꯝꯒꯅꯤ
ꯎꯝ
ꯎꯝ ꯍꯥꯏꯗꯤ ꯃꯣꯏ ꯑꯥ ꯌꯥꯝ ꯁꯥꯕꯅꯦꯕ
ꯁꯥꯕꯅꯤ
ꯑꯩꯒꯤ ꯈꯨꯖꯤꯟ ꯊꯥꯡ ꯑꯝ ꯂꯩꯕꯁꯦ ꯀꯣꯜꯂꯦ ꯃꯥꯏ ꯀꯅꯥꯅ ꯀꯣꯜꯂꯤꯅꯣ ꯁꯤꯕꯨ ꯉꯝꯕꯨ ꯉꯝꯃꯤ ꯑꯥ ꯃꯤ ꯀꯔꯤꯅꯣ ꯍꯥꯏꯔꯛꯑꯣ ꯅꯪꯅ ꯉꯥꯡꯕꯁꯨ ꯈꯔ ꯇꯥꯔꯒꯦ ꯑꯩ
ꯆꯤꯟꯅ ꯂꯣꯏ ꯁꯦꯡ ꯂꫭꯏꯔꯕ
ꯑꯩꯗꯤ ꯂꯣꯏꯔꯦ ꯑꯗꯣ ꯑ ꯑꯩꯒ ꯂꯩꯃꯤꯟꯅꯕꯗꯨꯗꯤ ꯃꯥꯗꯤ ꯂꯣꯏꯗ꯭ꯔꯤꯌꯦ ꯑꯗꯣ ꯑꯩꯅ ꯍꯧꯖꯤꯛꯇ ꯀꯦꯛ ꯆꯥꯎꯑꯣꯅ ꯏꯟꯖꯟꯒꯤꯕꯅꯦ ꯕ꯭ꯔꯁ ꯇꯧꯗ꯭ꯔꯖꯨ
ꯆꯥꯗ꯭ꯔꯕꯣ
ꯆꯥꯒ꯭ꯔꯦ
ꯅꯨꯡꯉꯥꯏꯇ꯭ꯔꯥ
ꯅꯨꯡꯉꯥꯏ
ꯎꯝ ꯅꯨꯡꯉꯥꯏꯅꯤ ꯍꯥꯏꯔꯛꯑꯣ ꯋꯥ ꯑꯇꯩꯁꯨ ꯈꯔ ꯍꯥꯏꯔꯛꯑꯣ ꯅꯪ ꯑꯩꯉꯣꯟ ꯄꯥꯎꯒ ꯑꯝꯇ ꯇꯝꯅꯤꯡꯉꯥꯏ ꯂꯩꯇ꯭ꯔꯕꯣ
ꯅꯪꯉꯣꯟꯗ ꯇꯝꯗꯣꯏꯁꯦ ꯅꯪꯖꯦ ꯍꯥꯏꯗꯤ ꯉꯁꯤꯁꯦ ꯀꯩꯀꯩ ꯆꯥꯟꯅꯁꯦꯅ ꯈꯜꯂꯤꯒꯦ
ꯁꯤꯡꯖꯨ ꯑꯝꯗꯤ ꯆꯥꯅꯔꯖꯦ ꯃꯣꯔꯣꯛ ꯈ꯭ꯔ ꯁꯥꯔꯞ ꯇꯧꯔꯒ
ꯑꯥ ꯎ ꯃꯣꯔꯣꯛꯇꯤ ꯈꯔ ꯂꯩꯗꯥꯏꯅꯦ
ꯎ ꯃꯣꯔꯣꯛꯇꯤ ꯑꯅꯤ ꯂꯩꯔꯤꯒꯩ ꯌꯦꯔꯨꯝꯁꯨ ꯍꯧꯔ ꯆꯥꯖꯤꯔ‌ꯣ ꯌ‌ꯦꯔꯨꯝ ꯌꯥꯝ ꯂꯩꯕꯅꯦ ꯁꯤ ꯆꯥꯊꯣꯛꯇ꯭ꯔꯗꯤ ꯀꯨꯏꯔꯦ ꯑꯩꯅ ꯂꯩꯔꯛꯏꯗꯣ ꯅꯣꯏꯅ ꯌꯨꯝ ꯆꯠꯅꯒꯤ ꯀꯥꯟꯗꯅꯦꯕ ꯑꯩꯅ ꯂꯩꯔꯤꯗꯣ
ꯎꯝ
ꯑꯗꯨ ꯀꯥꯂꯦꯟꯁꯨ ꯑꯣꯏꯕꯅꯤꯅ ꯑꯃ ꯂꯩꯗꯅ
ꯂꯩ ꯑ ꯍꯥꯏꯗꯤ ꯄꯨꯝ ꯄꯨꯝꯒꯜꯂꯦꯕ ꯌꯥꯝꯅ
ꯍꯣꯏ ꯍꯣꯏ ꯑꯃ ꯄꯨꯝꯖꯜꯂꯛ ꯄꯨꯖꯜꯂꯛꯄꯒꯤ ꯑꯃ ꯀꯩꯅꯣ ꯇꯧꯕꯗꯣ ꯃꯀꯨꯗ ꯑꯗꯨꯝ ꯄꯛꯑ ꯂꯩꯕꯗꯣ ꯇꯥꯔꯛꯎ ꯌꯥꯗꯕꯤꯗꯣ ꯑꯗꯨꯁꯨ ꯇꯧꯈꯠꯂꯛꯄ ꯌꯥꯏ ꯑꯗꯨꯅ ꯍꯧꯖꯤꯛ ꯌꯦꯔꯨꯝ ꯈ꯭ꯔ ꯑꯗꯣ ꯌꯦꯔꯨꯝ ꯍꯧꯅꯕ ꯄꯥꯇ꯭ꯔꯗꯤ ꯂꯩꯇ꯭ꯔꯦ
ꯑꯣ ꯌꯦꯔꯨꯝ ꯍꯧꯅ ꯄꯥꯠꯇ꯭ꯔ ꯄꯨꯔꯝꯃꯅꯤ
ꯄꯨꯒ꯭ꯔꯦ ꯑꯗꯨꯗꯤ ꯀꯩꯅꯣ ꯑꯣꯏꯅ ꯇꯧꯔꯁꯤꯔ‌ꯣ ꯐꯨꯠꯂꯒ ꯃꯦꯠꯂꯁꯤꯔ‌ꯣ
ꯌꯥꯏ
ꯑꯗꯨꯁꯨ ꯍꯥꯎꯕꯅꯦ ꯑꯩꯈꯣꯏ ꯁꯤ ꯅꯦꯡꯉꯨꯅꯦ ꯃꯦꯒꯤꯒ ꯆꯥꯕꯁꯦ ꯍꯧꯖꯤꯛ ꯉꯧꯕ ꯍꯥꯏꯕꯁꯦ ꯐꯪꯉꯔꯣꯏꯗꯕꯅꯤꯀꯣ
ꯐꯪꯉꯔꯣꯏ
ꯌꯥꯝ ꯅꯨꯡꯉꯥꯏꯇꯤꯌꯦ ꯑꯩ ꯊꯋꯥꯏꯁꯦ ꯈꯤꯇꯪ
ꯈꯪꯗꯦ ꯃꯥ ꯆꯠꯈꯤꯕꯗꯨ ꯅꯨꯡꯉꯥꯏꯔꯔꯣꯏ ꯑꯩꯈꫭꯏ
ꯎꯝ ꯑꯗꯨ ꯅꯠꯇ꯭ꯔꯒ ꯅꯪꯒ ꯂꯩꯃꯤꯟꯅꯕꯗꯨꯗꯒꯤ ꯋꯥꯏꯖꯤꯔ‌ꯣ
ꯌꯥꯕꯨꯗꯤ ꯌꯥꯏꯌꯦ ꯑꯗꯨ ꯁꯨꯝ ꯁꯨꯝ ꯋꯥꯏꯔꯛꯑꯗꯤ ꯑ ꯈꯪꯇ ꯇꯟꯅꯤꯡꯕ ꯑꯗꯨꯅꯦ
ꯇꯣꯛꯑꯁꯦ ꯑꯗꯨ ꯐꯨꯠꯂꯒ ꯑꯗꯨꯝ ꯆꯥꯔꯁꯦ ꯐꯨꯠꯂꯒꯅ ꯍꯦꯛꯇ ꯃ‌ꯦꯠꯂꯁꯦ ꯎꯝ ꯐꯨꯠ ꯆꯟꯈ꯭ꯔꯁꯤꯔꯥ ꯈꯪꯗꯦ ꯍꯧꯖꯤꯛꯇꯒꯤ ꯑꯗꯨꯗꯤ
ꯐꯨꯠ ꯑꯗꯨꯝ ꯐꯨꯠꯂꯒ ꯃꯦꯠꯄꯗꯨꯁꯨ ꯑꯗꯨꯝ ꯍꯥꯎꯕꯅꯦ ꯍꯥꯎ
ꯑꯗꯨꯝ ꯍꯥꯎꯕꯅꯦ ꯍꯥꯎꯕꯅꯦ ꯈꯤꯇꯪ ꯑꯁꯊꯥꯎꯁꯨ ꯂꯩꯌꯦ ꯑꯁꯊꯥꯎ ꯈꯤꯇꯪ ꯑꯃꯒ ꯍꯥꯞꯄꯒꯀꯣ ꯑꯗꯩꯗꯤ ꯎ ꯃꯣꯔꯣꯛꯁꯤꯃꯒ ꯇꯧꯔꯒ ꯍꯥꯏꯗꯤ ꯁꯥꯍꯜꯂꯒ ꯃꯣꯔꯣꯛꯇꯣ ꯌꯥꯝ ꯍꯥꯎꯅꯤ ꯑꯩꯅ ꯌꯥꯝ ꯌꯦꯡꯅꯤꯡꯕ ꯄꯥꯀꯤꯁꯇꯥꯟꯒꯤꯅꯦ ꯁꯦꯔꯤꯌꯦꯜ ꯑꯃ ꯂꯩꯔꯤꯌꯦ
ꯑ
ꯑꯗꯨ ꯌꯦꯡꯅꯤꯡꯉꯦ ꯌꯦꯡꯅꯤꯡꯕꯗꯤ ꯍꯧꯖꯤꯛꯇꯤ ꯁꯥꯡꯉꯅꯤ ꯋꯥꯔꯤꯗꯤ ꯈꯪꯅꯤꯡꯕ
ꯑꯣ ꯅꯨꯡꯉꯥꯏꯕ꯭ꯔꯣ ꯌꯥꯝꯅ
ꯅꯨꯡꯉꯥꯏꯗꯣꯏ ꯃꯥꯜꯂꯦ ꯑꯗꯣ ꯑꯩꯗꯤꯅꯦꯀꯣ ꯁꯝꯅ ꯍꯥꯏꯔꯒꯅꯦ ꯑꯩ ꯅꯨꯄꯥꯒ ꯑꯩꯒ ꯂꯨꯍꯣꯡꯉꯦꯅ ꯈꯜꯂꯁꯦ ꯃꯉꯣꯟꯗ ꯄꯥꯝꯖꯕ ꯅꯨꯄꯤ ꯅꯨꯄꯤꯅ ꯁꯨꯝ ꯆꯌꯦꯠꯅ ꯂꯩꯕꯗꯣ ꯑꯗꯨꯃꯥꯏꯅ ꯇꯧꯗꯣꯏꯅꯦꯕ
ꯑꯣ ꯁꯨꯝ ꯌꯦꯠꯄꯗꯣ
ꯌꯦꯠꯄꯗꯣ ꯑꯗꯣ ꯁꯨꯝ ꯌꯦꯠꯍꯜꯂꯤꯁ ꯀꯩꯒꯤꯅꯣ ꯍꯥꯏꯔꯒꯅ ꯑꯩꯗꯤ ꯁꯥꯎꯅꯤꯡꯉꯤ ꯌꯥꯝꯅ
ꯁꯥꯎꯅꯤꯡꯍꯦ ꯀꯥꯏꯗꯒꯤ
ꯅꯠꯇ꯭ꯔꯣ ꯑꯩꯅ ꯍꯥꯏꯕꯗꯤꯀꯣ ꯍꯥꯏꯗꯤ ꯅꯨꯄꯥꯁꯤꯅꯁꯨ ꯅꯨꯄꯤꯁꯦ ꯄꯥꯝꯗꯦꯕꯀꯣ
ꯎꯝ
ꯄꯥꯝꯗꯦ ꯍꯥꯏꯗꯤ ꯌꯦꯠꯂꯤꯕ ꯃꯤꯗꯣ ꯑꯗꯨꯒ ꯆꯠꯈ꯭ꯔꯨ ꯆꯠꯂꯣ ꯀꯥꯏ ꯍꯥꯏꯔꯤꯁꯤꯅꯦ ꯑꯃꯁꯤꯅ ꯑꯗꯨꯝ ꯂꯩꯗꯤ ꯂꯩꯕ ꯑꯗ ꯅꯪ ꯌꯥꯝ ꯕꯔꯥꯒ ꯍꯥꯏꯔꯒ ꯇꯥꯟꯊꯣꯛꯄ ꯉꯝꯗ꯭ꯔꯤꯁꯤ ꯀꯩꯒꯤꯅꯣ ꯍꯧꯖꯤꯅꯦꯕ
ꯑꯗꯨꯕꯨꯗꯤ ꯁꯤꯅꯦꯃꯥꯅꯤꯅ ꯇꯧꯍꯜꯂꯤꯅꯤꯅꯦ
ꯃꯥꯅꯦ ꯁꯤꯟꯃꯥꯏ ꯅꯠꯇ꯭ꯔꯗꯤ ꯃꯥꯏ ꯅꯨꯄꯤ ꯑꯁꯦꯡꯕꯗꯨꯅ ꯐꯨꯕꯨ ꯐꯨꯕꯤꯅꯤꯗ
ꯑꯁ ꯑꯁꯦꯡꯕꯗꯗꯤ ꯁꯥ ꯂꯥꯟ ꯁꯥꯟꯅꯔꯅꯤ
ꯎꯝ ꯑꯗꯨ ꯅꯪ ꯕꯔꯁ ꯇꯧꯊꯣꯛꯎꯔꯣ ꯑꯗꯨꯒ ꯆꯥꯅ ꯊꯛꯅꯕ ꯇꯧꯔꯁꯦꯀꯣ
ꯍꯣꯏ ꯇꯧꯔꯁ
ꯑꯧ ꯊꯝꯃꯦ ꯊꯝꯃꯦ
ꯎꯝ